ꯍꯜꯂꯣ ꯎꯝ ꯇꯥꯏ ꯇꯥꯏꯌꯦ
ꯑꯣ ꯅꯣꯏ ꯑꯆꯥꯄꯣꯠ ꯍꯧꯕ ꯂꯣꯏꯔꯕꯣ ꯀꯩꯗꯧꯔꯝꯃꯤꯅꯣ ꯍꯧꯖꯤꯛꯄꯣ
ꯅꯣꯏ ꯐꯥꯇ꯭ꯔꯤꯗ ꯍꯧꯔꯤ ꯍꯧꯔꯤ ꯑꯩꯈꯣꯏꯅ ꯁꯣꯝ ꯅꯥꯀꯟꯗ ꯅꯥꯀꯟ ꯑꯝꯗ ꯍꯥꯜꯂꯤ
ꯎꯝ꯫ ꯑꯗꯨ ꯍꯥꯏꯔꯒ ꯍꯧꯖꯤꯛꯀꯥꯟꯖꯦ ꯑꯩꯈꯣꯏ ꯇꯨꯔꯦꯟꯖꯦ ꯉꯥ ꯌꯥꯝ ꯐꯅꯩꯑꯕ ꯃꯝꯆꯥ ꯍꯣꯢ ꯃꯣꯏꯒꯤꯗꯣ ꯃꯣꯏ ꯇꯨꯔꯦꯜ ꯃꯄꯥꯟꯗ ꯑꯣꯏꯑꯦꯕ ꯃꯣꯏꯒꯤ ꯑꯁꯨꯝ ꯃꯄꯥꯝꯗꯣ ꯑꯗꯨꯗꯨꯒꯤ ꯉꯥꯗꯣ ꯐꯔꯛꯄ ꯂꯧꯔꯣ ꯂꯥꯛꯑꯣ ꯈꯣꯠꯂꯨ ꯂꯥꯛꯑꯣ ꯍꯥꯏꯔꯛꯄ ꯑꯗꯨꯗꯨꯏꯒꯤ ꯀꯀꯥꯅ ꯂꯧꯕ ꯆꯠꯈꯤꯕ ꯑꯗꯣ ꯍꯧꯖꯤꯛꯀꯥꯟ ꯇꯨꯔꯦꯟꯁꯤꯕꯨ ꯄꯨꯛꯂꯥꯎꯕꯤꯒꯨꯝꯕ ꯑꯗꯥꯒꯤ ꯑꯌꯣꯛ ꯉꯥ ꯃꯌꯥꯝꯖꯦ ꯂꯣꯏ ꯂꯩꯌꯦꯃꯤ ꯀꯃꯥꯢ ꯇꯧꯔꯤꯅꯣ ꯈꯪꯗꯦ ꯑꯌꯣꯛ ꯄꯨꯛꯂꯥꯎꯕꯤ ꯌꯥꯝ ꯐꯥꯢ ꯍꯥꯢꯌꯦ ꯍꯟꯗꯛ
ꯈꯪꯗꯦ ꯍꯧꯖꯤꯛꯀꯥꯟꯗꯤ ꯉꯥꯥꯖꯦ ꯄꯨꯨꯡꯂꯩ ꯂꯩꯅꯔꯕ ꯒ꯭ꯌꯥꯟ ꯃꯦꯟ ꯑꯝ ꯇꯥꯗꯦ꯫ ꯐꯥꯅꯤꯡꯉꯦ ꯍꯥꯏꯕ ꯌꯥꯝꯅ ꯑꯗꯨ ꯉꯥ ꯐꯥꯕꯗꯣ ꯄꯜꯂꯛꯄꯗ
ꯏꯁ ꯉꯥ ꯐꯥꯕ ꯍꯥꯏꯖꯦ ꯀꯩꯅꯣ ꯇꯧꯕꯅꯤꯅ ꯍꯥꯏꯗꯤ ꯍꯣꯏ ꯅꯨꯡꯁꯨ ꯅꯨꯡꯉꯥꯏ ꯑꯗꯩ ꯅꯨꯡꯁꯨ ꯅꯨꯡꯉꯥꯏꯇꯦ ꯑꯗꯣ ꯑꯩꯁꯦ ꯍꯌꯦꯡ ꯉꯥ ꯐꯥꯕ ꯆꯠꯀꯗꯧꯕ ꯃꯥꯜꯂꯦꯕꯣ ꯏꯃꯥꯟꯅꯕ ꯑꯃꯀꯣ ꯃꯣꯏꯒꯤ ꯉꯥ ꯐꯥꯝ ꯇꯧꯋꯦꯕ꯫ ꯉꯥ ꯐꯥꯔꯝ ꯇꯧꯕꯗꯨꯗ ꯑꯗꯨꯝ ꯃꯣꯏꯒꯤꯗꯣ ꯐꯥꯔꯝ ꯄꯥꯡꯕ ꯂꯥꯛꯄꯤꯌꯣ ꯈꯣ ꯁꯨꯝ ꯇꯤꯟꯅꯕꯒꯤꯀꯣ ꯑꯗꯨꯃꯥꯏꯅ ꯍꯥꯏꯅꯕꯒꯤ ꯂꯥꯛꯑꯣ ꯍꯥꯏꯕꯅꯤ ꯑꯗꯣ ꯍꯌꯦꯡꯁꯦ ꯄꯨꯡ ꯀꯌꯥꯗ ꯃꯣꯏꯗꯤ ꯀꯨꯏꯔꯦ ꯏꯁꯤꯡ ꯀꯪꯍꯟꯒꯤꯕ ꯅꯨꯃꯤꯠ ꯍꯨꯝꯅꯤ ꯃꯔꯤꯅꯤ ꯁꯨꯃꯥꯏ ꯁꯨꯔꯦꯕꯀꯣ ꯏꯁꯤꯡꯁꯦ ꯆꯤꯡꯊꯣꯛꯑꯒ ꯀꯪꯍꯟꯒꯤꯕꯗꯣ ꯑꯗꯨꯗꯨꯒꯤ ꯍꯌꯦꯡꯒꯨꯝꯕꯗꯣ ꯀꯪꯗꯣ ꯃꯥꯂꯦ ꯑꯗꯣ ꯐꯥꯗꯧꯔꯗꯤ ꯍꯥꯏꯔꯛꯀꯦ ꯉꯥ ꯐꯥꯕ ꯂꯥꯛꯑꯣ ꯈꯣꯠꯂꯣꯅ ꯑꯩꯒꯥ ꯁꯤꯗꯩꯗꯤ ꯑꯩꯈꯣꯏ ꯁꯤꯗꯩ ꯏꯃꯥꯟꯅꯕ ꯑꯃ ꯂꯩꯕꯗꯣ ꯑꯩꯒ ꯇꯤꯟꯅꯕꯗꯣ ꯑꯗꯨꯗꯨ ꯒ ꯅꯍꯥꯟꯃꯨꯛ ꯈꯥꯡ ꯇꯨꯄꯤ ꯎꯞꯄꯒ ꯐꯣꯇꯣ ꯅꯝꯕꯗꯣ ꯑꯗꯨ ꯢꯕꯥꯅꯤ ꯇꯧꯔꯒ ꯅꫭꯛꯀꯥꯅꯨ ꯐꯥꯕ ꯆꯠꯇꯣꯏꯅꯦ ꯍꯣꯔꯦꯟ ꯍꯌꯦꯡꯒꯨꯝꯕ ꯇꯥꯗꯧ ꯃꯥꯜꯂꯦ
ꯍꯣꯏ ꯍꯣꯏ ꯐꯔꯥꯗꯤ ꯈꯔ ꯌꯥꯝ ꯐꯥꯔꯛꯑꯣ ꯌꯥꯝ ꯐꯥ ꯇꯥꯗꯤꯅꯦ ꯄꯥꯎ ꯄꯤꯔꯛꯑꯣ ꯉꯥ ꯂꯧ ꯂꯥꯛꯀꯦ
ꯍꯣꯏ ꯍꯣꯏ ꯑꯗꯨ ꯃꯤꯒꯤꯅꯤꯅ ꯃꯤꯅ ꯀꯌꯥꯝ ꯄꯤꯔꯛꯇꯣꯏꯅꯣ ꯈꯪꯗꯦ ꯑꯗꯣ ꯃꯣꯏꯗꯣ ꯀꯣꯡꯒ꯭ꯔꯦꯟꯒꯨꯝꯕꯁꯨ ꯌꯥꯝ ꯇꯥꯏ ꯍꯥꯏꯌꯦꯕꯀꯣ ꯑꯗꯣ ꯀꫭꯡ ꯀꯣꯡꯒ꯭ꯔꯦꯡꯒꯨꯝꯕꯗꫭ ꯌꯥꯝ ꯆꯥꯅꯤꯡꯕ ꯑꯣꯏꯕ ꯑꯗꯨꯃꯥꯏ ꯑꯣꯏꯌꯦ ꯑꯗꯣ ꯅꯣꯏ ꯀꯣꯡꯒ꯭ꯔꯦꯡ ꯆꯥꯕꯁꯤ ꯀꯃꯥꯏ ꯆꯥꯒꯦ ꯑꯩꯈꯣꯏ ꯆꯥꯕꯗꯤꯀꯣ ꯀꫭꯡꯒ꯭ꯔꯦꯡꯁꯦ ꯍꯥꯟꯅ ꯐꯨꯠꯇꯣꯛꯑꯒꯀꯣ ꯃꯅꯨꯡꯒꯤꯗꯣ ꯑꯗꯨꯝ ꯌꯥꯝ ꯄꯤꯛꯅ ꯍꯥꯏꯗꯤ ꯃꯥꯗꯤ ꯀꯩꯅꯣꯅꯤ ꯂꯧ ꯇꯥꯔꯒꯁꯨ ꯑꯗꯨꯝ ꯍꯥꯏꯗꯤ ꯆꯥꯕ ꯌꯥꯕꯒꯤꯗꯤ ꯀꯩꯁꯨ ꯌꯥꯝ ꯆꯥ ꯌꯥꯝꯗꯕꯅꯦꯕ ꯑꯗꯨꯝ ꯑꯩꯈꯣꯏ ꯑꯩꯈꯣꯏꯅ ꯆꯥꯕꯁꯦ ꯑꯗꯨꯝ ꯈꯔ ꯈꯔ ꯄꯤꯡ ꯄꯤꯡ ꯀꯛꯑꯒ ꯑꯗꯨꯃꯥꯏꯅ ꯇꯧꯔꯒ ꯆꯥꯏ ꯑꯗꫭ ꯅꯣꯏ ꯀꫭꯡꯒ꯭ꯔꯦꯡ ꯆꯥꯕꯁꯤ ꯀꯃꯥꯏ ꯇꯧꯋꯤ ꯊꯔꯣꯏ ꯊꯣꯡꯕ ꯑꯗꯨꯃꯥꯏꯅ ꯑꯥꯠ ꯑꯍꯤꯡ ꯑꯃ ꯇꯤꯡꯕ ꯈꯣꯠꯄ ꯇꯧꯕ ꯀꯃꯥꯏ ꯇꯧꯒꯦ ꯑꯝꯇ ꯍꯥꯏꯔꯛꯎꯅꯦ
ꯇꯤꯡꯗꯦꯗ ꯑꯩꯈꯣꯏꯗꯨꯝ ꯀꯣꯡꯒ꯭ꯔꯦꯡꯗꯤ ꯑꯗꯨꯝ ꯂꯩꯔꯨꯔꯦꯗꯅꯀꯣ ꯑꯗꯨꯒ ꯂꯩꯔꯨꯔꯀꯥꯟꯗ ꯑꯩꯈꯣꯏꯅ ꯉꯧꯔꯁꯦ ꯍꯥꯏꯔꯀꯥꯟꯗ ꯍꯥꯟꯅ ꯑꯩꯈꯣꯏꯒꯤ ꯎꯝ ꯀꯩꯅꯣꯗ ꯑꯥ ꯇꯦꯛꯁꯤ ꯑꯣꯏꯔꯁꯨ ꯌꯥꯔꯦ ꯅꯠꯇ꯭ꯔꯒ ꯄ꯭ꯔꯦꯁꯔ ꯀꯨꯀꯔꯗ ꯑꯣꯏꯔꯁꯨ ꯌꯥꯔꯦ ꯑꯗꯨꯝ ꯍꯥꯞꯄꯒ ꯃꯥꯁꯦ ꯃꯨꯟꯅꯅꯕ ꯐꯨꯠꯂꯦ ꯑꯗꯨꯀꯥꯟꯗ ꯃꯥꯒꯤ ꯃꯀꯨ ꯃꯌꯥꯝꯗꯨ ꯃꯁꯥ ꯃꯇꯣꯝꯇ ꯑꯗꯨꯝ ꯁꯦꯠ ꯁꯦꯠꯂꯣꯏ ꯁꯦꯒꯥꯏꯔꯛꯄꯅꯦꯕ ꯑꯗꯨꯗꯨꯒ ꯑꯗꯨꯃꯥꯏꯅ ꯇꯧꯔꯀꯥꯟꯗ ꯑꯩꯈꯣꯏꯅ ꯎꯝ ꯑꯥ ꯀꯩꯅꯣꯁꯤꯗꯤ ꯌꯥꯔꯅꯤ ꯍꯥꯏꯔꯀꯥꯟꯗ ꯑꯩꯈꯣꯏꯅ ꯊꯥꯡꯗꯕꯤꯔꯀꯥꯟꯗ ꯉꯁꯥꯏꯒꯤ ꯃꯥ ꯒꯤ ꯃꯇꯣꯡꯖꯤꯡꯗꯣ ꯑꯩꯈꯣꯏꯅ ꯂꯣꯏꯅꯃꯛ ꯂꯧꯊꯣꯛꯄꯤꯔꯅꯤꯅꯀꯣ ꯂꯧꯊꯣꯛꯑꯒ ꯐꯖꯅ ꯁꯦꯡꯅ ꯆꯥꯝꯊꯣꯛꯑꯅꯤ ꯃꯇꯣꯡꯁꯤꯡꯗꯣ ꯑꯗꯨꯗꯨꯒ ꯑꯃꯨꯛ ꯑꯥ ꯆꯥꯝꯕ ꯂꯣꯏꯔꯀꯥꯟꯗ ꯉꯁꯥꯏꯒꯤ ꯎꯝ ꯀꯣꯡꯒ꯭ꯔꯦꯡꯖꯦ ꯑꯗꯨꯝ ꯃ ꯃꯥꯒꯤ ꯀꯩꯅꯣꯖꯦ ꯃꯅꯨꯡꯗ ꯌꯥꯎꯔꯤꯕ ꯃꯥꯒꯤ ꯆꯥꯅꯅꯕꯖꯦ ꯈꯔ ꯑꯗꯨꯝ ꯆꯥꯎꯕꯅꯤꯅꯀꯣ ꯑꯩꯈꯣꯏꯖꯨ ꯊꯥꯡ ꯁꯣꯔꯤ ꯇꯧꯔꯀꯥꯟꯗ ꯃꯥꯖꯦ ꯎꯝ ꯑꯗꯨꯝ ꯂꯦꯟꯊꯠꯂꯦꯕ ꯃꯆꯦꯠ ꯃꯆꯦꯠ ꯑꯣꯏꯅ ꯑꯣ ꯂꯦꯟꯊꯠꯂꯀꯥꯟꯗ ꯃꯔꯣꯏ ꯅꯥꯀꯨꯞꯄꯤ ꯃꯣꯔꯣꯛ ꯑꯇꯦꯛꯄ ꯀꯔꯤ ꯀꯔꯥ ꯃꯌꯥꯝ ꯍꯥꯞꯆꯜꯂꯒ ꯑꯗꯨꯃꯥꯏ ꯇꯧꯔꯒ ꯉꯧꯔꯒ ꯑꯣꯏꯅ ꯆꯥꯏ ꯑꯩꯈꯣꯏꯒꯤꯗꯤ ꯅꯣꯏꯅ ꯀꯃꯥꯏꯟ ꯆꯥꯕ
ꯑꯗꯣ ꯂꯦꯟꯕ ꯍꯥꯏꯁꯤ ꯑ ꯂꯦꯟꯕ ꯍꯥꯏꯁꯤꯀꯣ ꯍꯥꯏꯗꯤ ꯃꯥꯗꯤ ꯄꯤꯛꯏꯅꯀꯣ ꯈꯔ ꯑꯃꯗꯤ ꯑꯗꯨꯝ ꯃꯄꯨꯝ ꯃꯄꯨꯝ ꯇꯧꯔꯒ ꯇꯥꯎꯔꯒ ꯆꯥꯕꯁꯨ ꯌꯥꯏ ꯇꯥꯎꯔꯥ ꯆꯥꯔꯕꯁꯨ ꯃꯥꯗꯤ ꯃꯍꯥꯎꯗꯤ ꯌꯥꯝ ꯂꯩꯗꯤ ꯂꯩꯕꯅꯦꯕꯀꯣ ꯃꯅꯨꯡꯗ ꯑꯃꯨꯛ ꯈꯔ ꯃꯨꯟꯕ ꯋꯥꯠꯄ ꯑꯗꯣ ꯂꯦꯟꯊꯠꯄꯁꯦ ꯍꯥꯏꯗꯤ ꯃꯇꯣꯡ ꯀꯌꯥ ꯑꯥ ꯑꯅꯤ ꯈꯇꯪ ꯇꯪꯈꯥꯏ ꯇꯪꯈꯥꯏ ꯈꯇꯪ ꯇꯥꯔ ꯇꯣꯛꯄ꯭ꯔꯥ ꯑꯍꯨꯝ ꯃꯔꯤ ꯑꯗꯨꯃꯥꯏꯅ ꯈꯥꯏꯗꯣꯛꯄ꯭ꯔꯥ ꯑꯗꯒꯤꯗꯤ ꯉꯧꯕꯁꯤꯅ ꯑꯃꯨꯛ ꯑꯗꯨꯝ ꯆꯨꯝꯅꯒꯤ ꯑꯂꯨꯒꯨꯝꯕ ꯃꯪꯒꯟꯒꯨꯝꯕ ꯍꯥꯞꯄꯒ ꯉꯧꯕ꯭ꯔꯥ ꯅꯠꯇ꯭ꯔꯒꯅ ꯑꯗꯨꯇꯪ ꯃꯔꯣꯏ ꯅꯥꯀꯨꯞꯄꯤꯒ ꯀꯩꯅꯣꯒꯨꯝꯕ ꯃꯣꯔꯣꯛ ꯑꯇꯦꯛꯄꯒꯨꯝꯕꯇꯪ ꯍꯥꯞꯄ꯭ꯔꯥ ꯉꯧꯕ꯭ꯔꯥ ꯀꯃꯥꯏꯟ ꯉꯧꯋꯤ ꯅꯣꯏ ꯈꯨꯆꯥꯥꯗꯣ ꯈꯤꯇꯪ ꯍꯥꯏꯌꯨꯅꯦ ꯑꯩꯉꯣꯟꯗ
ꯉꯁꯥꯏꯒꯤ ꯃꯥꯒꯤ ꯀꯛꯄꯒꯤ ꯆꯥꯡꯗꯨꯗꯤ ꯑꯩꯈꯣꯏꯒꯤ ꯑꯄꯥꯝꯕꯅꯦꯕꯀꯣ ꯌꯥꯝ ꯀꯟꯅ ꯆꯥꯎꯅꯗꯤ ꯀꯛꯇꯦ ꯃꯗꯨ ꯑꯩꯈꯣꯏꯒꯤ ꯎꯝ ꯀꯃꯥꯏ ꯍꯥꯏꯅꯤ ꯈꯨꯗꯣꯝꯕꯤꯃꯨꯛ ꯆꯥꯎꯕ ꯍꯥꯏꯒꯗ꯭ꯔꯥ ꯑꯗꯨꯒꯨꯝꯕꯒꯤ ꯆꯥꯡꯖꯤꯗ ꯑꯩꯈꯣꯏꯅ ꯃꯆꯦꯠ ꯃꯆꯦꯠ ꯃꯆꯦꯠ ꯀꯛꯊꯠꯄꯤꯔꯦꯕꯀꯣ ꯑꯗꯨꯒ ꯉꯧꯕꯗꯤ ꯑꯌꯥꯝꯕ ꯑꯌꯥꯝꯕꯅ ꯑꯩꯈꯣꯏꯅ ꯉꯧꯅꯩꯖꯦ ꯑꯩꯈꯣꯏ ꯍꯣꯏ ꯑꯂꯨꯖꯨ ꯍꯥꯞꯄꯤ ꯑꯗꯒꯤ ꯅꯥ ꯑꯥ ꯑꯦ ꯑꯌꯥꯝꯕꯅ ꯀꯨꯞꯄꯤꯒ ꯃꯣꯔꯣꯛꯇꯤꯛꯀ ꯃꯔꯣꯛꯇꯤꯛ ꯃꯇꯝ ꯂꯩꯇ꯭ꯔꯒꯅ ꯑꯃꯨꯛ ꯃꯣꯔꯣꯛ ꯑꯀꯪꯕ ꯇꯧꯔꯒ ꯑꯗꯨꯃꯥꯏꯅ ꯇꯧꯔꯒ ꯉꯧꯋꯦꯕ ꯉꯧꯕꯒꯤ ꯃꯑꯣꯡꯗꯤ ꯑꯗꯨꯝ ꯑꯝꯍꯥꯥ ꯑꯣꯏꯔꯝꯒꯅꯤꯗ ꯉꯧꯕ ꯑꯣꯏꯒꯁꯨ ꯀꯩꯁꯨ ꯌꯥꯝ ꯈꯦꯠꯅꯔꯝꯃꯣꯏꯗ ꯑꯩꯈꯣꯏꯖꯨ ꯑꯗꯨꯃꯥꯏꯅꯗꯤ ꯑꯗꯨꯝ ꯆꯥꯏꯑꯕ ꯑꯗꯨꯒ ꯅꯣꯏ ꯇꯥꯎꯔꯒ ꯆꯥꯕ ꯍꯥꯏꯕꯗꯨꯗꯤ ꯑꯃꯨꯛꯇꯪꯗꯤ ꯆꯥꯗ꯭ꯔꯤꯍꯦ ꯑꯗꯨꯗꯤ
ꯍꯥꯎꯕꯗꯤ ꯍꯥꯎꯕꯅꯦ ꯇꯥꯎꯔꯥ ꯆꯥꯕꯗ ꯃꯍꯥꯎ ꯑꯃ ꯂꯥꯎ ꯀꯣ ꯆꯥꯕꯗꯣ ꯌꯥꯝ ꯍꯥꯎꯕꯅꯦ ꯍꯥꯏꯗꯤ ꯑꯗꯨꯗꯣ ꯃꯥꯖꯦ ꯁꯥꯏꯕ ꯀꯥꯟꯗ ꯇꯣꯏꯕꯗꯤ ꯌꯥꯝ ꯇꯣꯏꯒꯟꯗꯕꯅꯤ ꯑꯁ ꯀꯣꯡꯒ꯭ꯔꯦꯡ ꯍꯥꯏꯔꯒ ꯈꯪꯆꯥꯥ ꯆꯥꯅꯤꯡꯉꯛꯄ꯭ꯋꯥꯅꯤꯗ ꯀꯨꯏꯔꯦꯅ ꯀꯣꯡꯒ꯭ꯔꯦꯡꯒ ꯆꯥꯗ ꯁꯤ ꯑꯗꯨꯝ ꯇꯥꯡꯁꯨ ꯇꯥꯡꯉꯦ ꯑꯗꯒꯤ ꯂꯩꯔꯨꯔꯒꯁꯨ ꯀꯩ ꯍꯥꯏꯅꯤ ꯑꯗꯨꯝ ꯌꯥꯝꯁꯨ ꯊꯣꯛꯇꯕ ꯑꯣꯏꯕꯅꯤꯅ ꯁꯦꯝꯕ ꯁꯥꯕ ꯑꯗꯨ ꯃꯤꯗꯤ ꯈꯔ ꯑꯃꯀꯣ ꯑꯗꯨꯝ ꯂꯩꯌꯦ ꯊꯔꯣꯏ ꯇꯤꯡꯕꯒꯤ ꯇꯥꯏꯞꯇ ꯑꯍꯤꯡ ꯑꯃ ꯇꯤꯡꯉꯒ ꯃꯥꯒꯤ ꯑꯃꯣꯠꯄ ꯑꯗꯒꯤ ꯀꯩꯅꯣ ꯃꯌꯥꯝꯗꯣ ꯂꯣꯏ ꯂꯧꯊꯣꯛꯄ ꯑꯗꯨꯃꯥꯏꯅ ꯇꯤꯡꯅꯩ ꯍꯥꯏꯌꯦ ꯌꯣꯠꯀ ꯊꯥꯗꯔꯒ ꯆꯦꯡꯒ ꯊꯥꯗꯔꯒ ꯑꯍꯤꯡ ꯑꯃ ꯇꯤꯡꯉꯦ ꯑꯗꯨꯗꯨꯒ ꯂꯧꯈꯠꯂꯒ ꯀꯥꯝꯊꯣꯛꯑꯒ ꯑꯗꯨꯝ ꯑꯗꯨꯃꯥꯏꯅ ꯇꯧꯕꯁꯨ ꯌꯥꯎꯋꯤ ꯍꯥꯏ ꯑꯗꯣ ꯍꯥꯏꯗꯤ ꯃꯥꯏ ꯃꯥꯏ ꯂꯝ ꯂꯝꯒꯤ ꯑꯗꯨꯝ ꯇꯣꯉꯥꯟ ꯇꯣꯉꯥꯟꯅ ꯇꯧꯕ ꯍꯥꯏ ꯊꯣꯡꯕꯁ ꯈꯦꯠꯅꯕ ꯖꯥꯠꯅꯦꯕꯀꯣ
ꯃꯥꯅꯦ ꯑꯗꯨꯕꯨꯗꯤ ꯑꯗꯨꯝ ꯖꯒꯥ ꯈꯨꯗꯤꯡꯒꯤ ꯃꯥꯏ ꯃꯥꯒꯤ ꯆꯠꯅꯕꯤ ꯑꯥꯝꯃꯝꯗꯤ ꯑꯗꯨꯝ ꯂꯩꯕꯖꯥꯟꯗ ꯈꯤꯇꯪ ꯈꯤꯇꯪꯗ ꯑꯗꯨꯝ ꯈꯔ ꯈꯦꯠꯅꯔꯒ ꯑꯗꯨꯝ ꯆꯥꯅꯕ ꯍꯥꯏꯇꯥꯔꯦꯀꯣ ꯍꯣꯏ ꯀꯩꯅꯣꯁꯨ ꯑꯩ ꯀꯩꯅꯣ ꯑꯩ ꯄꯥꯝꯃꯦ ꯑꯩꯁꯨ ꯀꯣꯡꯒ꯭ꯔꯦꯡ ꯌꯥꯝ ꯄꯥꯝꯃꯤ ꯊꯔꯣꯏ ꯌꯥꯝ ꯄꯥꯝꯃꯤ ꯆꯞ ꯃꯥꯟꯅꯩ ꯁꯤꯗꯤ ꯑꯩ ꯉꯔꯥꯡ ꯅꯍꯥꯟꯗꯁꯨ ꯊꯧꯔꯣꯏ ꯆꯥꯅꯤꯡ ꯃꯟꯒꯤꯗꯕꯅ ꯊꯧꯔꯣꯏ ꯂꯩꯔꯒ ꯑꯩ ꯊꯣꯡꯉ ꯆꯥꯏꯅꯤ ꯑꯗꯨꯁꯨ ꯑꯩꯈꯣꯏꯒꯤ ꯊꯔꯣꯏꯁꯦ ꯈꯖꯤꯛ ꯈꯤꯛꯇꯪꯒ ꯊꯣꯡꯕ ꯌꯥꯗꯦꯕꯀꯣ ꯀꯧꯇꯥ ꯑꯍꯨꯝ ꯍꯥꯏꯁꯦ ꯑꯗꯨꯝ ꯌꯥꯝꯃꯤꯕꯅꯦꯕꯀꯣ ꯑꯗꯣ ꯑꯩꯈꯣꯏꯗꯤ ꯀꯧꯇꯥꯥ ꯑꯍꯨꯝꯗꯨ ꯃꯤꯁꯨꯞ ꯀꯩ ꯍꯥꯏꯅꯤ ꯆꯥꯕꯗ ꯑꯩꯈꯣꯏꯒꯤ ꯌꯥꯝ ꯅꯤꯡꯇꯝꯅ ꯆꯥꯕꯗꯨ ꯑꯣꯏꯗꯦ ꯍꯥꯏꯕ ꯍꯥꯏꯗꯤ ꯊꯔꯣꯏꯁꯦ ꯑꯗꯨꯛꯀꯤ ꯃꯇꯤꯛ ꯄꯥꯝꯅꯕꯅꯤꯅꯅꯦ ꯑꯁ ꯉꯥꯍꯋꯥꯏꯔꯝꯒ ꯈꯤꯇꯪꯒ ꯑꯩꯈꯣꯏ ꯏꯆꯤꯜ ꯏꯅꯥꯎ ꯑꯩꯈꯣꯏꯒꯤ ꯄꯨꯂꯞ ꯄꯨꯜꯂꯒ ꯂꯩꯔꯤꯉꯩꯗ ꯀꯩꯅꯣ ꯕꯥꯇꯤꯟ ꯑꯃꯉꯒ ꯀꯛꯏ ꯊꯔꯣꯏꯁꯤ ꯍꯥꯏꯕꯗꯦ ꯂꯣꯏꯅꯃꯛ ꯄꯥꯝꯅꯩ ꯍꯥꯏꯕ ꯑꯩꯈꯣꯏꯒꯤ ꯑꯣꯏꯅꯗꯤ ꯊꯔꯣꯏ ꯀꯣꯡꯒ꯭ꯔꯦꯡ ꯑꯗꯒꯤ ꯑꯥ ꯀꯩꯅꯣꯃ ꯑꯩꯅ ꯍꯥꯏꯒꯦ ꯇꯧꯕꯅꯤ ꯀꯥꯎꯒ꯭ꯔꯦ ꯑꯁ ꯈꯪꯗꯦ ꯌꯥꯝ ꯍꯥꯎꯕ ꯄꯣꯠꯅꯤ ꯅꯍꯥꯏꯗꯨ ꯎꯝ
ꯎꯝ ꯊꯧꯔꯣꯏ ꯍꯥꯏꯕꯁꯤ ꯃꯌꯥꯝ ꯑꯗꯨꯝ ꯄꯥꯝꯅꯩꯗꯅꯀꯣ ꯑꯗꯣ ꯅꯣꯏꯒꯤ ꯊꯧꯔꯣꯏ ꯀꯛꯄꯗꯤ ꯃꯅꯤꯡꯁꯨ ꯀꯛꯄ꯭ꯔꯥ ꯃꯃꯥꯏ ꯃꯅꯤꯡ ꯈꯛꯇꯪ ꯀꯛꯄ꯭ꯔꯥ ꯃꯃꯥꯏꯁꯨ ꯀꯛꯄ꯭ꯔꯥ ꯑꯩꯈꯣꯏ ꯁꯤꯗ ꯀꯛꯄꯗꯤꯀꯣ ꯑꯗꯨꯝ ꯀꯩ ꯍꯥꯏꯅꯤ ꯀꯣꯟꯅ ꯃꯅꯤꯡꯃꯨꯛ ꯀꯛꯑꯦꯕ ꯃꯅꯤꯡ ꯀꯛꯅꯦꯕ ꯍꯥꯏꯇꯥꯔ ꯑꯃ ꯂꯧꯊꯣꯛꯄ ꯀꯥꯟꯗ ꯅꯨꯡꯉꯥꯏꯇꯕ ꯑꯗꯨꯝ ꯈꯔ ꯄ ꯀꯥꯟꯗ ꯌꯥꯎꯕꯗꯣ ꯃꯥꯏ ꯈꯨꯅꯨꯡꯉꯥꯏꯇ ꯈꯣꯏ ꯉꯧꯗꯒ ꯄꯥꯛꯈꯤꯕꯥ ꯍꯥꯏꯗꯤꯒꯨꯝꯕ ꯃꯥꯒꯤ ꯃꯃꯥꯏꯗꯣ ꯃꯥꯃꯥꯏꯒꯤ ꯅꯪꯒꯤ ꯇꯥꯏꯔꯒꯨꯝꯕ ꯆꯪꯈ꯭ꯔꯒ ꯑꯗꯨꯝ ꯅꯞꯁꯤꯜꯂ ꯂꯩꯔꯒ ꯑꯣꯇꯣꯞꯄ ꯅꯨꯡꯉꯥꯏꯇꯕꯗꯣ ꯑꯗꯨꯃꯥꯏꯅ ꯇꯧꯕ ꯂꯩꯌꯦꯕꯀꯣ ꯑꯗꯨ ꯅꯣꯏꯒꯤꯗꯤ ꯀꯃꯥꯏꯅ ꯇꯧꯋ ꯃꯥꯅꯤꯡ ꯈꯛꯇꯪ ꯈꯛꯄ꯭ꯔꯥ ꯃꯃꯥꯡꯁꯨ ꯀꯄ ꯍꯥꯏꯗꯤ ꯃꯤ ꯈꯔꯗꯤ ꯑꯗꯨꯝ ꯀꯣ ꯃꯅꯤꯡ ꯈꯇꯪ ꯀꯛꯄꯁꯨ ꯂꯩꯌꯦꯕꯀꯣ ꯑꯗꯨꯏ ꯁꯨꯝ ꯍꯪꯉꯛꯏ ꯅꯉꯣꯟꯗ ꯅꯣꯏꯗꯤ ꯀꯃꯥꯏꯅ ꯇꯧꯒꯦꯅ
ꯑꯥ ꯇꯁꯦꯡꯕꯒꯤꯗꯤ ꯑꯩꯈꯣꯏ ꯀꯩꯅꯣꯁꯦ ꯃꯃꯥꯏꯁꯨ ꯌꯥꯎꯅ ꯑꯗꯨꯝ ꯀꯛꯑꯦꯕꯀꯣ ꯀꯛꯄꯕꯨꯗꯤ ꯃꯃꯥꯏ ꯃꯅꯤꯡ ꯑꯗꯨꯝ ꯂꯣꯏꯃꯛ ꯀꯛꯊꯠꯅꯩꯌꯦꯕꯀꯣ ꯑꯗꯨꯕꯨ ꯑꯩꯈꯣꯏꯅ ꯀꯩꯒꯨꯝꯕ ꯊꯕꯛꯁꯤ ꯌꯥꯝꯅ ꯆꯤꯟꯕ ꯅꯨꯃꯤꯠ ꯑꯣꯏꯔ ꯇꯥꯔꯗꯤ ꯑꯩꯈꯣꯏ ꯑꯗꯨꯝ ꯃꯅꯤꯡꯗꯪ ꯀꯛꯑꯒꯅꯦ ꯊꯣꯡꯉꯦꯕ ꯑꯗꯨꯁꯨ ꯀꯩꯁꯨꯗꯤ ꯇꯧꯗꯕꯅꯦꯕꯀꯣ ꯉꯁꯥꯏꯒꯤ ꯑꯩꯈꯣꯏꯅ ꯃꯥꯁꯦ ꯑꯥ ꯍꯥꯟꯅ ꯑꯩꯈꯣꯏ ꯊꯔꯣꯏꯁꯦ ꯑꯩꯈꯣꯏ ꯊꯣꯡꯗ꯭ꯔꯤꯀꯥꯟꯗ ꯍꯥꯟꯅ ꯐꯨꯠꯅꯩꯗꯅꯀꯣ ꯑꯗꯨ ꯃꯥꯒꯤ ꯃꯃꯥꯏꯁꯤꯡꯁꯦ ꯑꯗꯨꯝ ꯀꯦꯟꯖꯔꯛꯄꯅꯦꯕ ꯑꯩꯈꯣꯏ ꯂꯣꯏꯅꯃꯛ ꯂꯣꯏꯅꯃꯛ ꯀꯦꯟꯒꯅꯤ ꯍꯥꯏꯕꯕꯨꯗꯤ ꯂꯩꯇꯦꯀꯣ ꯑꯗꯨꯏꯁꯨ ꯑꯌꯥꯝꯕ ꯃꯈꯩꯗꯤ ꯀꯦꯟꯒꯤꯕꯅꯤꯅꯅꯦ ꯑꯗꯨꯝ ꯑꯥ ꯑꯗꯨꯃꯥꯏꯅ ꯀꯩ ꯍꯥꯏꯅꯤ ꯊꯕꯛꯁꯨ ꯁꯝꯖꯟꯕꯅꯤꯅꯅꯦ ꯃꯅ ꯋꯥꯅꯕꯅꯤꯗ ꯊꯕꯛꯀ ꯆꯤꯟꯕꯁꯤꯗꯅ ꯍꯥꯏꯔꯒ ꯑꯩꯈꯣꯏꯗꯤ ꯃꯅꯤꯡꯗꯪ ꯀꯛꯑꯒ ꯑꯗꯨꯝ ꯇꯨ ꯊꯣꯛꯑꯦꯕ
ꯑꯣ ꯑꯗꯨꯅꯦ ꯈꯔ ꯈꯔ ꯑꯃꯗꯤ ꯑꯗꯨꯝ ꯀꯦꯝꯕ ꯈꯣꯠꯄ ꯇꯧꯕꯗꯣ ꯋꯥꯠꯄ ꯑꯣꯏꯕꯅꯤꯅꯅꯦ ꯑꯗꯨꯝ ꯀꯛꯅꯗꯕ ꯑꯗꯨꯝ ꯂꯩꯌꯦꯕ ꯑꯩ ꯊꯕꯛ ꯏꯪꯈꯥꯡꯁꯨ ꯆꯤꯟꯅꯕꯒꯤ ꯁꯝꯅꯕ ꯍꯣꯠꯅꯕꯗꯀꯣ ꯃꯅꯨꯡꯗꯪ ꯀꯛꯑꯗꯤ ꯑꯃꯨꯛ ꯊꯨꯏꯗꯅꯀꯣ ꯑꯗꯨꯗꯨꯒꯤ ꯅꯣꯏ ꯀꯛꯑꯗꯤ ꯃꯤ ꯀꯌꯥ ꯀꯔꯤ ꯀꯃꯥꯏꯅ ꯇꯧꯏ ꯑꯗꯨꯝ ꯃꯤ ꯏꯃꯨꯡ ꯑꯃꯈꯛꯇꯪ ꯀꯛꯄ꯭ꯔꯥ ꯑꯗꯨꯒ ꯃꯤ ꯃꯌꯥꯝ ꯃꯌꯥꯝ ꯇꯧꯔ ꯀꯛꯄ꯭ꯔꯥ ꯀꯃꯥꯏꯅ ꯇꯧꯏ
ꯑꯩꯈꯣꯏ ꯃꯌꯥꯝ ꯄꯨꯂꯞ ꯑꯩꯈꯣꯏ ꯆꯥꯛꯈꯨꯝ ꯑꯅꯤ ꯑꯍꯨꯝꯗꯣ ꯄꯨꯟꯁꯤꯟꯅꯔꯒ ꯊꯣꯡꯁꯦ ꯍꯥꯏꯔꯒꯕꯨꯗꯤ ꯑꯗꯨꯝ ꯑꯉꯥꯡꯁꯤꯡꯗꯨꯅ ꯇꯧꯔꯒ ꯑꯗꯨꯝ ꯀꯛꯄꯁꯨ ꯌꯥꯏꯑꯕꯀꯣ ꯑꯗꯨꯒ ꯑꯩꯈꯣꯏ ꯆꯥꯛꯈꯨꯝ ꯈꯛꯇꯪꯒꯤ ꯑꯣꯏꯅ ꯊꯣꯡꯉꯒ ꯀꯛꯄ ꯑꯣꯏꯇꯥꯔꯗꯤ ꯑꯗꯩ ꯑꯩꯈꯣꯏ ꯕꯦꯝꯃ ꯍꯣꯏ ꯑꯗꯒꯤ ꯑꯩꯁꯨ ꯑꯗꯨꯝ ꯌꯥꯎꯔꯦ ꯑꯗꯨꯒ ꯑꯩꯈꯣꯏ ꯇꯩꯃꯥ ꯑꯗꯨꯃꯥꯏꯅ ꯇꯧꯔꯒ ꯑꯩꯈꯣꯏ ꯑꯍꯥꯟ ꯄꯨꯟꯁꯤꯟꯅꯔꯒ ꯑꯗꯨꯡ ꯀꯛꯏꯗ ꯀꯛꯄꯒꯤꯕꯨꯗꯤ ꯏꯊꯟꯇꯅ ꯀꯛꯑꯒꯗꯤ ꯊꯔꯣꯏꯖꯦ ꯑꯗꯨꯝ ꯍꯥꯏꯖꯕ ꯋꯥꯅꯤ ꯌꯥꯝꯃꯛꯑꯒꯗꯤ ꯋꯥꯏꯗꯅꯀꯣ ꯐꯝꯃ ꯀꯛꯂꯛꯄꯗꯨꯁꯨ ꯑꯗꯨꯒꯤ ꯑꯩꯈꯣꯏ ꯑꯅꯤ ꯑꯍꯨꯝ ꯇꯧꯔꯒ ꯑꯗꯨꯝ ꯀꯛꯏꯗ ꯀꯛꯄꯕꯨꯗꯤ
ꯀꯥꯎꯗꯅ ꯑꯃꯨꯛ ꯊꯝꯃꯝꯃ ꯆꯠꯈꯤꯅꯨꯀꯣ ꯍꯣꯏ ꯑꯗꯨꯅꯦ ꯑꯗꯨꯝ ꯃꯌꯥꯝ ꯄꯨꯜꯂꯒ ꯇꯧꯔꯗꯤ ꯑꯗꯨꯝ ꯅꯨꯡꯉꯥꯏꯕꯅꯦ
ꯅꯨꯡꯉꯥꯏꯌꯦ ꯑꯩꯗꯤ ꯃꯗꯣ ꯑꯩꯗꯤꯅꯦ ꯆꯥꯔꯤꯈꯩ ꯄꯦꯟꯕ ꯅꯥꯏꯗꯦ ꯍꯥꯏꯕ ꯍꯞꯇꯥ ꯑꯝꯗ ꯑꯅꯤ ꯍꯨꯝꯂꯛꯀ ꯆꯥꯔꯗꯤ ꯈꯔ ꯅꯨꯡꯉꯥꯏ ꯄꯦꯟꯒꯗꯧꯕ ꯃꯥꯜꯂꯤ ꯏꯁꯥꯁꯦ ꯗꯨꯝ ꯆꯥꯅꯤꯡ ꯂꯩꯩꯌꯦꯕ
ꯍꯣꯏ ꯑꯗꯨꯅꯦ ꯆꯥꯗꯕꯁꯨ ꯀꯨꯏꯔꯦ ꯍꯧꯖꯤꯛꯀꯥꯟꯗꯤꯀꯣ ꯊꯔꯣꯏꯒꯨꯝꯕꯗꯣ ꯑꯗ ꯀꯣꯡꯒ꯭ꯔꯦꯟ ꯒꯥꯟꯗꯤ ꯀꯨꯏꯔꯦꯗ ꯆꯥꯒꯤꯗꯕ ꯀꯃꯥꯏꯅ ꯍꯥꯏꯅꯤ ꯑꯗꯨꯝ ꯐꯪꯗꯕꯒꯤ ꯍꯥꯏꯒꯦꯔꯥ ꯀꯩ ꯍꯥꯏꯗꯣ ꯑꯗꯨꯃꯥꯏꯅ ꯆꯥꯒꯤꯗꯕꯗꯣ ꯀꯨꯏꯔꯦꯕꯀꯣ ꯇꯥꯡꯁꯨ ꯇꯥꯡꯕ ꯑꯗꯒꯤ ꯄꯥꯛ ꯁ꯭ꯋꯥꯏꯗ ꯌꯣꯟꯗꯦꯅꯀꯣ ꯑꯗꯨꯒꯨꯝꯕ ꯂꯧꯒꯦ ꯍꯥꯏꯇꯥꯔꯒꯗꯤ ꯑꯃꯨꯛ ꯕꯖꯥꯔꯒꯨꯝꯕ ꯀꯩꯒꯨꯝꯕ ꯑꯗꯣ ꯑꯩꯈꯣꯏꯁꯦ ꯕꯖꯥꯔꯗꯁꯨ ꯀꯩꯁꯨ ꯌꯥꯝ ꯃꯥꯏꯅ ꯌꯣꯟꯗꯤ ꯌꯣꯟꯗꯦꯕ ꯑꯗꯨꯗꯨꯅ ꯕꯖꯥꯔ ꯑꯁꯨꯝ ꯅꯥꯀꯟꯗ ꯈꯔ ꯍꯥꯏꯒꯠꯂꯒꯒꯨꯝꯕ ꯑꯗꯩ ꯈꯔ ꯍꯥꯏꯊꯔꯒꯨꯝꯕ ꯄꯥꯠ ꯃꯌꯥꯒꯨꯝꯕ ꯂꯩꯗꯅꯀꯣ ꯑꯗꯨꯒꯨꯝꯕꯗꯩ ꯂꯧꯗ꯭ꯔꯒꯗꯤ ꯐꯪꯗꯕꯗꯣ ꯑꯗꯨꯃꯥꯏꯅ ꯇꯧꯋꯦꯕ ꯑꯗꯨꯅ ꯒ꯭ꯌꯥꯟ ꯇꯥꯗꯦꯗ ꯇꯧꯔꯤꯁꯦ ꯍꯥꯏꯗꯤ ꯅꯍꯥꯟꯋꯥꯏꯗꯤ ꯄꯨꯡꯐꯡꯗ ꯐꯨꯡꯕꯒꯤ ꯃꯑꯣꯡꯗ ꯇꯧꯔꯝꯕꯅꯦ ꯍꯧꯖꯤꯛꯀꯥꯟꯗꯤ ꯑꯗꯨꯝ ꯐꯪꯕꯁꯦ ꯋꯥꯠꯂꯦ ꯍꯥꯏꯕꯗꯤ ꯑꯗꯨꯝ ꯇꯥꯡꯉꯛꯄꯗ ꯃꯃꯜ ꯁꯨꯝ ꯇꯥꯡꯍꯜꯂꯛꯄ ꯐꯪꯕꯁꯨ ꯋꯥꯠꯄꯗꯣ ꯑꯗꯨꯃꯥꯏꯅ ꯇꯧꯔꯦꯅꯦ ꯍꯧꯖꯤꯛꯀꯥꯟꯗ ꯅꯣꯏ ꯑꯗꯨꯝ ꯐꯪꯕ꯭ꯔ ꯀꯃꯥꯏ ꯇꯧꯋꯤ
ꯐꯪꯕꯁꯦ ꯑꯩꯈꯣꯏꯅ ꯅꯨꯡꯇꯤꯒꯤ ꯁꯨꯝ ꯑꯩꯈꯣꯏꯁꯨ ꯀꯩꯊꯦꯜ ꯀꯥꯕ ꯅꯠꯇꯃꯤꯅ ꯀꯩꯁꯨꯗꯤ ꯈꯪꯗꯦꯕꯀꯣ ꯑꯗꯨꯝ ꯉꯍꯥꯟꯋꯥꯏꯔꯝꯗꯤꯅꯦ ꯑꯩꯈꯣꯏ ꯄꯨꯈ꯭ꯔꯤꯗꯒ ꯌꯥꯝ ꯇꯥꯔꯝꯃꯦꯕ ꯈꯪꯕ꯭ꯔ ꯀꯣꯡꯒ꯭ꯔꯦꯡꯁꯦ ꯃꯣꯏꯗꯤ ꯂꯩꯔꯥꯏꯁꯤꯗꯅꯦ ꯅꯞꯁꯜꯂ ꯅꯞꯁꯜꯂꯒ ꯂꯩ ꯍꯥꯏꯕ ꯑꯗ ꯄꯨꯈ꯭ꯔꯤꯁꯦ ꯊꯝꯕꯥꯜꯁꯦ ꯌꯥꯝ ꯍꯧꯔꯝꯃꯦꯕꯀꯣ ꯃꯇꯝ ꯑꯃꯗ ꯑꯗꯨ ꯀꯣꯡꯒ꯭ꯔꯦꯡꯗꯨꯁꯨ ꯌꯥꯝ ꯇꯥꯔꯝꯃꯦ ꯊꯥꯏꯅ ꯑꯗꯒꯤ ꯐꯥꯕꯣ ꯉꯥꯒꯁꯦ ꯌꯥꯝ ꯂꯩꯔꯝꯃꯦ ꯈꯪꯕ꯭ꯔ ꯑꯗꯨꯝ ꯑꯩꯈꯣꯏ ꯏꯆꯤꯟ ꯏꯅꯥꯎ ꯃꯌꯥꯝꯁꯦ ꯈꯣꯏ ꯆꯣꯞ ꯄꯣꯛ ꯁꯣꯛꯄꯒꯗꯨꯝ ꯉꯥꯁꯦ ꯑꯗꯨꯝ ꯐꯥꯗꯣꯏꯅꯦꯕꯣ ꯈꯪꯕ꯭ꯔꯥ ꯁꯨꯝ ꯅꯨꯡꯁꯨꯅꯨꯡꯉꯥꯏ ꯑꯗꯨꯅꯀꯣ ꯈꯣꯏ ꯆꯨꯞꯄꯁꯦ ꯑꯗꯩ ꯄꯨꯈ꯭ꯔꯤꯗꯒ ꯁꯨꯝ ꯂꯩꯖꯔꯕꯅꯤꯅꯀꯣ ꯈꯣꯏ ꯆꯣꯠꯄꯁꯤꯗꯅꯦ ꯐꯥꯕꯣ ꯉꯥ ꯐꯥꯕꯁꯦ ꯃꯁꯤꯡ ꯇꯥꯟꯅꯗꯣꯏꯅꯦꯕ ꯑꯩꯈꯣꯏ ꯗꯥꯍꯣꯏ ꯃꯌꯥꯝꯁꯦ ꯀꯔꯝꯕꯅꯥ ꯀꯅꯥꯅ ꯍꯥꯟꯅ ꯈ꯭ꯋꯥꯏ ꯌꯥꯝꯅ ꯐꯥꯒꯦ ꯌꯦꯡꯅꯁꯦ ꯀꯥꯏꯟ ꯇꯧꯔꯒ ꯀꯣ ꯑꯗꯨꯃꯥꯏꯒ ꯇꯧꯅꯔꯛꯑꯦ ꯈꯪꯕ꯭ꯔꯥ ꯍꯧꯖꯤꯛꯇꯤ ꯑꯗꯨꯒꯨꯝꯕ ꯗꯣ ꯑꯝꯇ ꯂꯩꯇ꯭ꯔꯦꯗ ꯂꯣꯏ ꯐꯪꯖꯟꯒ꯭ꯔꯦꯗ ꯄꯨꯈ꯭ꯔꯤꯒ ꯑꯝꯕꯨꯛ ꯂꯩꯇ꯭ꯔꯦꯗ
ꯍꯣꯏ ꯍꯣꯏ ꯂꯩꯔꯣꯀꯣ ꯑꯩꯗꯣ ꯊꯝꯕꯤꯒꯦ
ꯍꯣꯏ ꯍꯣꯏ